ꯍꯜꯂꯣ ꯇꯥꯏꯌꯦ
ꯇꯥꯕ꯭ꯔꯣ
ꯇꯥꯏꯌꯦ ꯇꯥꯗꯕ꯭ꯔꯣ
ꯑꯣ ꯇꯥꯔꯦ ꯇꯥꯔꯦ ꯑꯩ ꯃꯈꯣꯟ ꯌꯥꯝ ꯊꯣꯛꯄ꯭ꯔꯥ ꯆꯥꯛ ꯄꯤꯔꯦ ꯆꯥꯛ ꯆꯥꯥꯗ꯭ꯔꯤ
ꯊꯣꯛꯇꯦꯗ ꯀꯩꯁꯨ ꯌꯥꯝꯅ
ꯎꯝ ꯌꯥꯔꯦ ꯌꯥꯔꯦ ꯑꯗꯨ ꯑꯣꯏꯔꯗꯤ
ꯅꯪ ꯅꯥꯀꯟꯒꯤꯗꯣ ꯍꯥꯏꯌꯨ ꯀꯩꯅꯣ ꯇꯞꯊꯑꯣꯅ
ꯑꯥ ꯃꯥ ꯀꯩꯅꯣ ꯇꯧꯔꯤꯌꯦ ꯊꯥꯒꯠꯂꯤꯌꯦ ꯀꯩꯅꯣ ꯑꯃꯥ ꯊꯣꯡꯗꯣꯕꯒꯤ
ꯅꯣꯏ ꯀꯥꯗ
ꯍꯥꯥ
ꯅꯣꯏ ꯀꯥꯗ ꯔꯥꯕ ꯊꯣꯡꯗꯣꯏꯁꯦ
ꯎꯝ ꯃꯥꯗꯨ ꯑꯗꯨꯝ ꯇꯧꯕꯅꯦ ꯆꯨ ꯆꯥ ꯆꯨ ꯆꯥ
ꯎꯝ ꯃꯅꯝ ꯃꯍꯥꯗꯨꯒ
ꯎꯝ ꯀꯨꯏꯅ ꯅꯝꯃꯨꯗ꯭ꯔꯕꯅꯤꯗ
ꯅꯝꯁꯜꯂꯣ ꯑꯃꯨꯛ ꯅꯨꯡꯁꯤꯗ꯭ꯔꯣ ꯃꯅꯝꯗꯣ ꯃꯤꯁ ꯅꯪ ꯅꯤꯡꯁꯤꯡꯉꯝꯃꯅꯤ
ꯎꯝ ꯊꯃꯣꯏ ꯐꯒꯠꯂꯦꯌꯦ
ꯎꯝ ꯅꯅꯥꯇꯣꯟꯁꯨ ꯐꯒꯠꯄ ꯃꯥꯜꯂꯤ ꯅꯈꯣꯟꯁꯨ
ꯎꯝ ꯐꯖꯕꯅꯦ ꯑꯗꯨꯕꯨꯔꯣ ꯑꯩꯅ ꯅꯉꯣꯟꯗ ꯀꯩꯅꯣꯝ ꯍꯥꯏꯒꯦ ꯇꯧꯔꯝꯕꯅꯤꯅꯦ
ꯍꯥꯏꯔꯣ ꯍꯥꯏꯔꯣ ꯎꯝ
ꯑꯣ ꯅꯍꯥꯟꯃꯨꯛ ꯑꯩꯈꯣꯏꯅ ꯇꯝꯒꯤꯕ ꯃꯈꯩꯗꯣ ꯁꯨꯝ ꯅꯤꯡꯁꯤꯡꯁꯦ ꯇꯧꯕꯅꯦ
ꯍꯥꯏꯔꯛꯑꯣ ꯍꯥꯏꯔꯛꯑꯣ ꯀꯩ ꯀꯩ
ꯑꯩꯈꯣꯏꯅ ꯎꯝ ꯆꯠꯄꯒꯤ ꯑꯃ ꯁꯤꯟꯕ ꯂꯥꯡꯕ ꯇꯧꯕꯗꯣ ꯑꯩꯈꯣꯏ ꯂꯥꯏꯔꯤꯛ ꯇꯝꯕꯗ ꯑꯗꯨꯒꯤ ꯃꯇꯥꯡꯗ ꯁꯨꯝ ꯆꯥꯎꯔꯥꯛꯄ ꯍꯥꯏꯌꯣꯅꯦ ꯑꯩ ꯀꯥꯎꯒꯔꯦ
ꯑꯣ ꯑꯈꯣꯏꯅ ꯇꯝꯕ ꯍꯥꯏꯗꯤ ꯗꯨꯀꯥꯟꯗ ꯀꯃꯥꯏꯅ ꯃꯤꯒꯤ ꯁꯦꯕꯥ ꯇꯧꯒꯅꯤ ꯃꯤ ꯂꯦꯛꯄ ꯂꯥꯛꯄꯗ
ꯎꯝ
ꯎꯝ ꯑꯗꯨꯝꯕ ꯃꯤꯅ ꯀꯣꯏ ꯂꯥꯛꯄꯗ ꯀꯃꯥꯏ ꯇꯧꯅꯤ ꯁꯨꯝꯕ
ꯍꯣꯏ ꯑꯗꯨꯒꯤ ꯍꯥꯏꯗꯤ ꯁꯨꯝ ꯃꯤ ꯃꯤꯇꯣꯞ ꯂꯥꯛꯀꯥꯟꯗ ꯗꯨꯀꯥꯟꯗ ꯑ ꯀꯃꯥꯏ ꯍꯥꯏꯅꯤ ꯑꯈꯣꯏꯅ ꯀꯃꯥꯏꯅ ꯃꯣꯏꯗ ꯇꯔꯥꯝꯅ ꯑꯣꯛꯀꯅꯤ ꯈꯣꯠꯀꯅꯤ ꯋꯥꯍꯩ ꯋꯇꯥ ꯍꯥꯏ ꯈꯣꯠ ꯇꯧꯔꯒ ꯂꯩꯗꯅ ꯑꯗꯨꯝ ꯇꯝꯒꯤꯕ ꯈꯣꯠꯈꯤꯕ
ꯍꯣꯏ ꯇꯝꯈꯤꯕ ꯃꯌꯥꯝꯗꯣ ꯍꯧꯖꯤꯛꯇꯤ ꯑꯃꯨꯛ ꯇꯝ ꯂꯣꯏꯔꯕꯅꯤꯅ ꯑꯃꯨꯛ ꯑꯗꯨꯗꯣ ꯁꯤꯖꯤꯟꯅꯐꯝ ꯑꯃꯨꯛ ꯊꯤꯔꯛꯇꯣꯔꯦꯅꯦ
ꯎꯝ ꯑꯗꯨꯏ ꯃꯊꯪ ꯁꯨꯝ ꯈꯪꯅꯤꯡꯕ
ꯎꯝ ꯅꯪꯒꯤ ꯔꯁꯤꯐꯣꯜ ꯀꯔꯤ ꯑꯣꯏꯒꯦ
ꯑꯩꯩꯁꯨꯅꯦ ꯈꯪꯗꯤꯌꯦ ꯑꯩꯅꯦ ꯈꯟꯕꯒꯤ
ꯅꯪꯒꯤ ꯔꯁꯤꯐꯣꯜ ꯉꯁꯤꯒꯤ ꯄꯥꯕꯤꯔꯛꯀꯦ ꯇꯧꯕ
ꯀꯥꯎꯈ꯭ꯔꯦ ꯑꯩꯒꯤꯗꯣ
ꯎꯝ ꯌꯥꯔꯣꯏ ꯑꯗꯨꯏꯗꯤ
ꯀꯩꯅꯣ
ꯈꯕꯔꯗ ꯔꯁꯤꯐꯣꯜꯒꯤ ꯍꯥꯞꯄꯗꯣ ꯅꯪꯒꯤ ꯄꯥꯕꯤꯔꯛꯀꯦ ꯇꯧꯕ
ꯑꯩꯒꯤꯗꯣ ꯀꯩꯅꯣ ꯀꯥꯎꯒꯔꯦ ꯏꯪꯂꯤꯁꯇꯕꯨꯗꯤ ꯁꯤꯅ ꯍꯧꯕꯗꯨ ꯑꯣꯏꯕꯅꯦ
ꯍꯝꯎꯝ ꯏꯪꯒ꯭ꯔꯥꯖꯤꯗꯕꯨꯗꯤ ꯑꯩꯁꯨ ꯈꯪꯗ꯭ꯔꯦ
ꯑ ꯏꯪꯒ꯭ꯔꯥꯖꯤ ꯍꯣꯏ ꯏꯪꯒ꯭ꯔꯥꯖꯤꯗꯕꯨꯗꯤ ꯈꯪꯗ꯭ꯔꯦ ꯑꯩꯈꯣꯏꯅ ꯁꯨꯝ ꯂꯝ ꯀꯣꯏꯕ ꯈꯣꯠꯄ ꯍꯥꯏꯕꯁꯤ ꯀꯩꯅꯣ ꯍꯥꯏ ꯃꯥꯁꯦ ꯊꯧ ꯑꯣꯡ ꯑꯃꯅꯦꯕ ꯆꯠꯊꯣꯛ ꯆꯠꯁꯤꯟ ꯇꯧꯕꯒꯤꯀꯣ
ꯎꯝ
ꯅꯍꯥꯟ ꯑꯁꯨꯝ ꯇꯪꯒꯤꯕꯗꯣ ꯑꯣꯏꯔꯒ ꯍꯥꯏꯗꯤ ꯃꯐꯝ ꯑꯃꯗꯒꯤ ꯑꯃꯗ ꯆꯠꯇꯣꯏꯅꯦꯕ ꯑꯈꯣꯏ ꯍꯥꯟꯅ ꯑꯈꯣꯏ ꯍꯧꯖꯤꯛ ꯂꯩꯔꯤꯕ ꯃꯐꯝꯁꯤꯗ ꯅꯠꯇꯕ ꯑꯇꯣꯞꯄ ꯃꯐꯝꯗ ꯆꯠ ꯂꯒ ꯊꯣꯛ ꯀꯥꯁꯤꯟ ꯇꯧꯗꯣꯏꯅꯦꯕꯀꯣ ꯑꯗꯣ ꯁꯤ ꯆꯠꯂꯤ ꯎꯝ ꯆꯠꯂꯤꯁꯦ ꯎꯝ ꯅꯨꯡꯉꯥꯏꯕꯒꯤ ꯑꯣꯏꯕ ꯌꯥꯏꯀꯣ ꯅꯠꯇ꯭ꯔꯥꯒꯅ ꯊꯕꯛꯀꯨꯝꯕ ꯂꯩꯕꯒꯤ ꯆꯠꯄ ꯑꯃ ꯁꯨꯝ ꯀꯩ ꯍꯥꯏꯅꯤ ꯑꯥ ꯑꯥ ꯍꯣꯏ ꯅꯥꯕ ꯌꯦꯛ ꯄꯒꯤ ꯆꯠꯄ ꯑꯃ ꯑꯗꯨꯃꯥꯏꯅ ꯂꯩꯌꯦ ꯁꯤ ꯂꯝ ꯀꯣꯏꯕ ꯈꯣꯠꯄ ꯀꯧꯋꯦꯕꯀꯣ ꯁꯤꯒꯤꯁꯦ
ꯍꯣꯏ ꯑꯗꯨꯒꯥ ꯅꯥꯕ ꯈꯣꯠꯄꯒꯤꯁꯦ ꯍꯧꯖꯤꯛ ꯑꯈꯣꯏꯒꯤ ꯚꯥꯔꯠ ꯁꯦ ꯌꯥꯝ
ꯏꯔꯥꯡ ꯀꯟꯅ ꯇꯧꯈꯠꯂꯛꯏꯕ ꯑꯧ ꯍꯣꯏ ꯃꯥꯅꯦ ꯑꯈꯣꯏ ꯕꯥꯏ ꯆꯦ
ꯎꯝ ꯑꯈꯣꯏ ꯚꯥꯔꯠꯁꯦ ꯌꯥꯝ ꯀꯟꯅ ꯆꯥꯎꯈꯠꯂꯛꯏ
ꯑꯥ ꯑꯗꯣ ꯁꯨꯝ ꯄ꯭ꯔꯤꯊꯤꯕꯤꯒꯤ ꯑꯣꯏꯅ ꯌꯦꯡꯉꯗꯤꯅꯦ ꯀꯃꯥꯏꯅ ꯍꯥꯏꯅꯤ ꯑꯗꯣ ꯄ꯭ꯔꯤꯊꯤꯕꯤꯒꯤ ꯑꯣꯏꯅ ꯌꯦꯉꯁꯨ ꯑꯈꯣꯏ ꯚꯥꯔꯠꯁꯦ ꯑꯗꯨꯝ ꯆꯥꯎꯈꯠꯄ꯭ꯔꯥ
ꯑꯁ ꯄ꯭ꯔꯤꯊꯤꯕꯤꯒꯤ ꯑꯣꯏꯅ ꯌꯦꯡꯉꯗꯤ ꯑꯈꯣꯏ ꯚꯥꯔꯠꯁꯦ ꯑꯥ ꯃꯈꯥꯗ ꯂꯩꯗ ꯆꯥꯎꯈꯠꯇꯣꯏꯕ ꯌꯥꯝ ꯋꯥꯠꯂꯤ ꯆꯥꯎꯈꯠꯇ꯭ꯔꯤ
ꯎꯝ ꯑꯗꯣ ꯍꯧꯖꯤꯛ ꯀꯟꯅ ꯆꯥꯎꯈꯠꯂꯛꯏꯕ ꯃꯥꯜꯂꯦꯀꯣ
ꯎꯝ ꯀꯟꯅ ꯆꯥꯎꯈꯠꯂꯛꯏ ꯆꯥꯎꯈꯠꯄ ꯂꯦꯞꯇꯦ ꯑꯗꯨꯕꯨ ꯆꯥꯎꯈꯠꯈꯤꯗꯧꯕ ꯌꯥꯝ ꯋꯥꯠꯂꯤ
ꯎꯝ ꯈꯪꯗꯦ ꯃꯤꯁꯥꯁꯨ ꯌꯥꯝꯃꯦ ꯑꯈꯣꯏ ꯚꯥꯔꯠꯁꯦ ꯆꯥꯕꯣꯛ ꯐꯗꯅ
ꯎꯝ ꯃꯆꯥ ꯄꯥꯡꯊꯣꯛ ꯄꯨꯊꯣꯛꯅꯝꯅꯤꯅ
ꯎꯝ ꯑꯗꯩ ꯊꯕꯛ ꯄꯤꯅꯕ ꯂꯩꯇꯦ ꯆꯥꯕꯣꯛꯇꯤ ꯐꯥꯔꯦ ꯑꯥ ꯍꯧꯖꯤꯛ ꯑꯩꯅ ꯍꯥꯏꯗ꯭ꯔꯥ
ꯎꯝ
ꯃꯛꯄ꯭ꯔꯥ
ꯎꯝ ꯖ꯭ꯌꯥꯎ ꯂꯥꯎꯕ ꯑꯃ ꯇꯥꯈ꯭ꯔꯦ ꯍꯨꯖꯤꯛ
ꯑꯥ ꯑꯗꯨ ꯖꯥꯎ ꯂꯥꯎꯋꯦ ꯆꯨꯖꯥ ꯗꯨꯔꯣ ꯑꯈꯣꯏꯒꯤ ꯁꯨꯝ ꯂꯝ ꯀꯣꯏꯕ ꯈꯣꯠꯄ ꯇꯧꯕꯁꯤꯅ ꯑꯈꯣꯏ ꯀꯩꯅꯣꯗꯁꯨ ꯌꯥꯝ ꯀꯥꯟꯅꯩꯗꯟ ꯇꯥꯡꯗꯁꯨ
ꯎꯝ ꯋꯥꯔꯤ ꯑꯃ ꯂꯤꯔꯛꯑꯣꯔꯣ ꯑꯗꯨꯗꯤ
ꯂꯤꯔꯣ
ꯎꯝ ꯎꯝ ꯍꯧꯖꯤꯛ ꯍꯧꯖꯤꯛ ꯇꯔꯦꯠ ꯁꯨꯕ ꯇꯝꯃꯤꯕ ꯑꯉꯥꯡꯁꯤꯡꯅ ꯄꯥꯕ ꯂꯩꯔꯤꯛ
ꯑꯥ ꯌꯥꯏꯌꯦ ꯋꯥꯔꯤ ꯑꯗꯨꯃꯥꯏꯅ ꯂꯤꯔꯥꯗꯤ ꯈꯪ
ꯎꯝ ꯏꯕꯣꯍꯜꯒꯤ ꯏꯃꯨꯡ ꯍꯥꯏꯌꯦꯕ ꯁꯤꯒꯤ ꯋꯥꯔꯤ ꯃꯆꯥ ꯎꯝ ꯋꯥꯔꯤ ꯒꯤ ꯃꯥꯃꯤꯡꯁꯦ ꯍꯣꯏ ꯏꯕꯣꯍꯜꯒꯤ ꯏꯃꯨꯡ
ꯎꯝ
ꯋꯥꯔꯤ ꯃꯆꯥꯁꯦ ꯑꯏꯕ ꯑꯃꯅ ꯏꯕ ꯍꯥꯏꯗꯤ ꯃꯥꯅ ꯏꯪꯒ꯭ꯔꯥꯖꯤꯗꯥ ꯏꯕ
ꯑꯥ
ꯍꯥꯏꯗꯤ ꯉꯥ ꯑꯃꯒꯤ ꯃꯍꯥꯎꯒꯤ ꯏꯔꯤꯕ ꯃꯤꯁꯤꯅ ꯏꯕꯅꯦꯕ
ꯑꯥ
ꯑꯗꯤꯗꯩꯁꯤꯗ ꯍꯥꯏꯔꯤꯁꯦ ꯍꯥꯏꯗꯤ ꯅꯨꯡꯉꯥꯏ ꯌꯥꯏꯐꯅ ꯌꯥꯝ ꯅꯨꯡꯉꯥꯏ ꯌꯥꯏꯐꯅ ꯂꯩꯔꯝꯕ ꯏꯃꯨꯡ ꯁꯤꯡꯁꯦ ꯃꯤ ꯌꯥꯝꯈꯠꯂꯛꯄꯗꯒꯤ ꯍꯥꯏꯗꯤ ꯃꯆꯥ ꯃꯌꯥꯝ ꯄꯣꯛꯂꯛꯄꯗꯒꯤ ꯑꯥ ꯂꯩꯈꯥ ꯇꯥꯔꯛꯄꯒꯤ ꯋꯥꯔꯤꯅꯤ ꯍꯥꯏꯁꯦ
ꯎꯝ ꯍꯨꯖꯤꯛ ꯑꯥ ꯈꯪꯉꯤꯅꯦ
ꯎꯝ ꯑꯗꯨꯅꯗꯤ ꯑꯗꯨ ꯋꯥꯔꯤꯁꯦ ꯄꯥꯗ꯭ꯔꯤꯀꯥꯟꯗ ꯑꯩꯅ ꯍꯥꯏꯗꯨꯕꯗꯤ ꯂꯨꯍꯣꯡꯉꯁꯨ ꯅꯆꯥ ꯃꯌꯥꯝ ꯄꯣꯛꯀꯅꯣ ꯍꯥꯏꯕ
ꯈꯪꯉꯦ ꯈꯪꯉꯦ ꯑꯩ ꯋꯥꯍꯟꯊꯣꯛ ꯈꯪꯉꯦ
ꯎꯝ ꯈꯪꯉꯨꯕ꯭ꯔꯥ ꯋꯥꯔꯤꯁꯤꯕꯨꯗꯤ ꯌꯥꯝ ꯁꯥꯡꯉꯦ ꯑꯩꯅ ꯄꯥꯔꯛꯏꯗꯨꯗꯤ ꯃꯇꯦꯛ ꯈꯤꯇꯅꯤ ꯍꯥꯏꯗꯤ ꯃꯆꯥ ꯃꯌꯥꯝ ꯄꯣꯛꯄꯗꯒꯤ ꯂꯥꯏꯔꯤꯛ ꯂꯩꯁꯨ ꯂꯣꯏ ꯐꯨꯟ ꯇꯝ ꯉꯝꯍꯜꯂꯛꯇ꯭ꯔꯦꯗꯅ
ꯎꯝ
ꯑꯗꯨꯗꯨꯒꯤ ꯋꯥꯔꯤꯅꯤ
ꯃꯥꯅꯦ ꯑꯥ ꯀꯩꯅꯣ ꯃꯇꯝꯗꯗꯤꯅꯦ ꯑꯈꯣꯏꯅ ꯑꯥ ꯇꯔꯥꯃꯊꯣꯏ ꯁꯨꯕ ꯀꯥꯕ ꯃꯇꯝꯗꯗꯤꯅꯦ
ꯎꯝ
ꯂꯝꯀꯣꯏꯕꯒꯤ ꯆꯥꯡꯁꯦ ꯑꯈꯣꯏꯒꯤ ꯄ꯭ꯔꯤꯊꯤꯕꯤꯁꯤꯒꯤ ꯑꯣꯏꯅꯅꯦ ꯇꯔꯥꯒ ꯃꯔꯤ ꯑꯗꯨꯃꯥꯏꯅ ꯇꯔꯥꯒ ꯁꯣꯏ ꯑꯥ ꯎꯝ ꯕꯤꯟꯗꯨ ꯃꯔꯤꯒꯤ ꯆꯥꯡ ꯂꯩꯔꯝꯃꯦꯕ ꯆꯥꯗ
ꯎꯝ
ꯑꯗꯣ ꯍꯦꯟꯒꯠꯂꯛꯏꯁꯤꯅ ꯃꯥꯄꯟꯒ ꯕꯤꯟꯗꯨ ꯑꯅꯤꯒꯤ ꯆꯥꯡ ꯍꯦꯟꯒꯠꯂꯛꯑꯦꯕ ꯄꯩꯁꯥꯗꯀꯣ ꯄꯩꯁꯥ ꯑꯍꯨꯝ ꯑ ꯑꯍꯨꯝ ꯔꯦ ꯑꯍꯨꯝꯔꯦꯗ ꯍꯦ ꯍꯦꯟꯒꯠꯂꯦꯕ ꯈꯪꯕ꯭ꯔꯥ ꯑꯗꯨꯒ ꯁꯨꯝ ꯀꯣꯚꯤꯠ ꯃꯇꯝ ꯇꯧꯗꯅ
ꯍꯣꯏ
ꯑꯥ ꯏꯪ ꯏꯪ ꯂꯤꯁꯤꯡ ꯀꯨꯟꯗ
ꯍꯣꯏ ꯏꯪ ꯂꯤꯁꯤꯡ ꯀꯨꯟꯗ
ꯑꯥ ꯑꯗꯨꯗꯗꯤ ꯀꯣꯚꯤꯠꯀꯤ ꯂꯥꯏꯆꯠꯁꯦ ꯂꯥꯛꯄꯅꯤꯅ ꯆꯥꯗ ꯃꯉꯥꯒ ꯑꯥ ꯃꯉꯥꯗ ꯍꯟꯗꯒꯤꯌꯦꯕ ꯌꯥꯝ ꯍꯥꯟꯗꯗꯅ ꯑꯗꯨꯅ ꯑꯈꯣꯏꯒꯤ ꯄꯤꯊ꯭ꯔꯤꯕꯤꯁꯤꯗ ꯂꯝ ꯀꯣꯏꯕꯒꯤ ꯆꯥꯡꯖꯦ ꯀꯃꯥꯏꯅ ꯍꯥꯏꯅꯤ ꯌꯥꯝꯅ ꯀꯥꯏ ꯍꯟꯗꯒ꯭ꯔꯦꯕ ꯃꯥꯡꯕꯒꯨꯃꯥꯏꯅ ꯂꯩꯈ꯭ꯔꯦꯕꯀꯣ
ꯃꯤꯅꯁꯨ ꯀꯤꯅꯕꯅꯤꯅ
ꯎꯝ ꯂꯥꯏꯆꯠꯇꯨ ꯂꯩꯔꯕꯝꯃꯤꯅ ꯃꯤ ꯃꯄꯥꯟ ꯊꯣꯛꯅꯗꯕ ꯈꯣꯠꯅꯗꯕ ꯇꯧꯔꯦꯗꯅ
ꯍꯣꯏ
ꯑꯗꯨꯒꯤ ꯑꯃꯨꯛ ꯁꯤꯗꯔꯨꯔꯦꯕ ꯁꯤꯗꯕꯗꯒꯤ ꯑꯃꯨꯛ ꯑꯣ ꯑꯃꯨꯛ ꯇꯞꯅ ꯇꯞꯅ ꯇꯞꯅ ꯍꯤꯡꯒꯠꯂꯛꯑꯦ ꯑꯗꯨꯒ ꯍꯧꯖꯤꯛ ꯑꯈꯣꯏꯒꯤ ꯚꯥꯔꯠ ꯍꯧꯖꯤꯛ ꯀꯟꯅ ꯑꯃꯨꯛ ꯑꯥ ꯁꯤꯒꯤ ꯂꯝ ꯀꯣꯏꯕꯒꯤ ꯃꯇꯥꯡꯁꯤꯗ ꯀꯟꯅ ꯍꯧꯖꯤꯛꯁꯦ ꯇꯞꯅ ꯇꯞꯅ ꯆꯥꯎꯈꯠꯂꯛꯄꯗꯤ ꯑꯣꯏꯌꯦ
ꯎꯝ
ꯑꯗꯣ ꯎꯝ ꯂꯝ ꯀꯣꯏꯕꯗ ꯅꯠꯇꯅ ꯑꯈꯣꯏꯒꯤ ꯚꯥꯔꯠꯁꯦ ꯌꯥꯝ ꯆꯥꯎꯈꯠꯂꯦꯗ ꯎꯝ ꯑꯥ
ꯃꯥꯒꯤ ꯀꯩꯅꯣꯗꯣ ꯅꯥꯀꯣꯡ ꯇꯥꯟꯅꯕꯤꯗꯣ
ꯎꯝ
ꯑꯃ ꯂꯩꯔ ꯄꯨꯔ ꯂꯥꯛꯑꯦ
ꯑꯣ
ꯑꯁ ꯑꯉꯥꯡꯕ ꯑꯉꯥꯡꯕ ꯃꯆꯨ ꯑ ꯑ ꯃꯥꯒꯤꯁꯨ ꯑꯃ ꯄꯨꯔꯛꯑꯦ ꯑꯉꯥꯡꯕ ꯃꯆꯨꯒꯤ ꯅꯥꯀꯣꯡ ꯇꯥꯟꯅꯕꯤ ꯑꯃ
ꯎꯝ ꯃꯥ ꯅꯥꯀꯣꯡꯗꯣ ꯇꯥꯔꯒ ꯃꯥ ꯃꯈꯥꯗ ꯗꯥꯟꯁ ꯇꯧꯕ ꯑꯗꯨꯃꯥꯏꯅ ꯊꯤꯟ ꯊꯤꯟ ꯆꯠꯂꯤꯕꯅꯤꯅꯦ
ꯃꯥ ꯀꯟꯅ ꯍꯔꯥꯎꯔꯤꯌꯦ ꯑꯉꯥꯡꯕ ꯃꯆꯨꯒꯤ ꯅꯥꯀꯣꯡ ꯇꯥꯅꯕ ꯑꯝ ꯂꯩꯔꯛꯑꯦ ꯃꯥꯒꯤ ꯑꯩꯈꯣꯏꯒꯤ ꯏꯔꯛꯇ ꯇꯤꯟꯅꯕ
ꯑꯣ ꯌꯥꯝ ꯐꯖꯔꯦ ꯃꯥꯁꯨ
ꯃꯥꯁꯤ ꯌꯥꯝ ꯈꯠꯂꯦ ꯃꯁꯥ ꯃꯊꯟꯇ ꯌꯥꯝꯅ ꯍꯔꯥꯎꯖꯕ ꯍꯥꯏꯒꯗ꯭ꯔꯥ
ꯏꯝ ꯅꯃꯥꯟꯅꯕꯤ ꯍꯥꯏꯗꯤ ꯀꯔꯝꯕꯅꯣ ꯃꯈꯥꯒꯤꯗꯨꯔꯣ ꯃꯊꯛꯀꯤꯔꯣ
ꯃꯊꯛꯇꯤ ꯅꯠꯇꯦ ꯃꯈꯥꯒꯤ ꯃꯈꯥꯒꯤ ꯑ ꯑꯥ ꯅꯪꯒ ꯊꯪꯅꯕ ꯅꯪꯒ ꯆꯥꯛ ꯆꯥꯃꯤꯟꯅꯕꯤꯗꯣ
ꯎꯝ ꯑꯩ ꯆꯥꯛ ꯆꯥꯃꯤꯟꯅꯕ ꯃꯥ ꯍꯧꯖꯤꯛ ꯂꯩꯔ ꯄꯨꯔꯛꯑ ꯂꯥꯛꯑꯕꯣ
ꯎꯝ ꯂꯥꯛꯑꯦ ꯃꯥꯒꯤ ꯑꯉꯥꯡꯕ ꯃꯆꯨꯒꯤ
ꯎꯝ ꯑꯉꯥꯡꯕ ꯃꯁꯛꯇꯨꯒ ꯆꯥꯟꯅꯔꯝꯃꯅꯤ ꯃꯥ
ꯎꯝ ꯃꯁꯛꯁꯤꯒ ꯆꯥꯟꯅꯔꯦ ꯑꯉꯥꯡꯕꯁꯤꯒ ꯑꯣꯏꯕꯁꯦ
ꯎꯝ ꯃꯥꯁꯨ ꯍꯣꯠꯅꯕ ꯂꯦꯞꯀꯅꯣꯌꯣ
ꯑ ꯅꯪꯁꯨ ꯍꯣꯠꯅꯕ ꯂꯦꯞꯀꯅꯣ ꯍꯥꯏꯌꯣ ꯍꯥꯏꯒꯦꯀꯣ ꯍꯣꯔꯦꯟ
ꯍꯥꯏꯌꯨ
ꯎꯝ ꯍꯥꯏꯗꯣꯏꯅꯦ
ꯅꯪꯒꯤ ꯃꯊꯛꯀꯤꯗꯨꯗꯤ ꯌꯥꯗꯦ ꯇꯧꯔꯛꯑꯝꯕꯅꯦ ꯑꯃꯨꯛ
ꯑꯥ ꯑꯩꯅꯁꯨ ꯌꯥꯔꯦ ꯍꯥꯏꯔꯛꯑꯝꯕ꯭ꯔꯣ
ꯌꯥꯔꯦ ꯑꯃꯨꯛ ꯍꯩꯔꯛꯑꯦ ꯑꯗꯨꯒ ꯑꯩꯒꯤ ꯉꯁꯥꯏ ꯑꯍꯥꯟꯕ ꯇꯧꯕꯗ ꯊꯣꯛꯄꯗꯣ ꯊꯣꯛꯑ ꯂꯩꯔꯦ ꯍꯥꯏꯕꯅꯤ ꯃꯥꯥꯒꯤꯁꯨ
ꯎꯝ
ꯌꯨꯝ ꯍꯟꯕꯒ ꯈꯪꯗꯦ ꯌꯨꯝ ꯍꯟꯕꯒ ꯍꯟꯕꯝ ꯈꯪꯗꯦ ꯃꯥꯅ ꯍꯦꯛꯇ ꯒꯤꯔꯤ ꯒꯤꯔꯤ ꯉꯥꯏꯉꯝꯗꯕꯤꯗꯣ ꯍꯧꯔꯛꯇꯅ
ꯑꯩꯉꯣꯟꯗꯁꯨ ꯇꯧꯔꯦ ꯑꯩꯅ ꯌꯥꯒꯤꯔꯣꯏ ꯈꯣꯠꯈꯤꯔꯣ ꯑꯩ ꯃꯈꯥꯗ ꯂꯩꯌꯦ ꯆꯥ ꯅꯨꯡ ꯊꯛꯏ ꯍꯥꯏꯒꯤꯕꯅꯦ ꯑꯗꯨ ꯍꯧꯖꯤꯛ ꯃꯊꯛꯇ ꯑꯃꯨꯛ ꯀꯥꯕꯗꯨꯗ ꯎꯝ ꯅꯪꯒꯤꯗꯣ ꯍꯨꯝꯐꯨ ꯃꯔꯤ ꯅꯠꯇ꯭ꯔꯥ ꯎꯝ
ꯀꯩ ꯍꯨꯝꯐꯨ ꯃꯔꯤ
ꯅꯪꯒꯤ ꯅꯥꯀꯣꯡ ꯇꯥꯟꯅꯕꯤꯒꯤ ꯆꯥꯎꯕꯒꯤ ꯆꯥꯡꯗꯣ
ꯑꯥ ꯍꯨꯝꯐꯨ ꯃꯔꯤꯅꯦ
ꯑꯣ ꯃꯥꯒꯤꯁꯨ ꯃꯔꯤꯅꯦꯌꯦ ꯑꯗꯨꯝ ꯅꯨꯡꯉꯥꯏꯕ꯭ꯔꯥꯌꯦ
ꯍꯨꯝꯐꯨ ꯃꯔꯤꯗꯤ ꯂꯣꯏꯅ ꯅꯨꯡꯉꯥꯏ ꯀꯩꯝ ꯑꯗꯣ ꯌꯥꯝ ꯑꯗꯨ ꯊꯕꯛ ꯌꯥꯝ ꯇꯧꯗꯕꯩꯅꯤ ꯇꯤ ꯑꯗꯨꯝ ꯅꯨꯡꯉꯥꯏꯅꯤ ꯀꯩꯁꯨꯝ ꯇꯧꯔꯣꯏ ꯂꯨꯄꯥ ꯀꯌꯥꯗ ꯂꯧꯔꯛꯑꯦ ꯍꯥꯏꯒꯦ ꯃꯥꯒꯤ
ꯑ ꯄꯩꯁꯥ ꯀꯌꯥꯗ ꯂꯧꯔꯛꯀꯦ ꯂꯨꯄꯥ ꯂꯤꯁꯤꯡ ꯃꯔꯤꯒ ꯎꯝ ꯆꯅꯤꯗ ꯃꯔꯤꯒ ꯆꯅꯤꯗ ꯂꯧꯔꯛꯑꯦꯌꯦ ꯑꯉꯥꯡꯕ ꯃꯆꯨꯒꯤ ꯅꯥꯀꯣꯡ ꯇꯥꯅ
ꯃꯥ ꯌꯥꯝ ꯐꯔꯦ ꯍꯥꯏꯌꯣ ꯑꯁ ꯖ꯭ꯌꯥꯎ ꯖ꯭ꯌꯥꯎ ꯉꯧꯔꯦꯍꯦ
ꯎꯝ ꯑꯩꯅ ꯍꯥꯏꯖꯦ ꯇꯥꯔꯄꯣ ꯇꯧꯅꯦꯗ
ꯀꯩꯁꯨꯝꯕꯨꯗꯤ ꯇꯧꯔꯣꯏꯗ ꯑꯃꯨꯛ ꯃꯨꯛ ꯖ꯭ꯌꯥꯎ ꯖ꯭ꯌꯥꯎꯗꯨꯁꯨ ꯃꯤꯁꯨ ꯈꯔ
ꯑꯝ ꯀꯥꯝ ꯈꯣꯠ ꯇꯧꯕꯁꯤꯅꯁꯨ ꯐꯩꯗ ꯑꯩꯁꯦ ꯃꯤꯔꯛꯇ ꯂꯩꯔꯤ ꯍꯥꯏꯕꯗꯣ ꯈꯪꯅꯕ
ꯍꯣꯏ ꯃꯥꯒꯤꯗꯤ ꯍꯧꯖꯤꯛ ꯍꯥꯞꯄ ꯍꯧꯔꯕ꯭ꯔꯣ
ꯑ ꯃꯥꯒꯤꯁꯦ ꯍꯥꯞ ꯇꯧꯔꯝꯕꯅꯦ ꯃꯥꯒꯤ ꯗꯒꯤ ꯃꯌꯥꯝ ꯑꯠꯇꯧꯕꯝꯗꯨꯗꯒꯤ ꯇꯧꯔꯒ ꯂꯧꯊꯣꯛꯑꯣ ꯍꯥꯏꯔꯅꯤ
ꯍꯧꯖꯤꯛꯀꯤ ꯑꯩꯈꯣꯏꯒꯤ ꯕ‌ꯣꯠꯇꯣ
ꯎꯝ ꯑꯩꯈꯣꯏꯒꯤ ꯄꯣꯠꯇꯨ ꯂꯥꯏ ꯃꯥ ꯋꯥꯔꯤ ꯁꯥꯅꯥꯅꯕ ꯄꯣꯠꯁꯛ ꯃꯆꯥꯗꯨꯗꯤ ꯍꯥꯞꯆꯤꯟꯒ꯭ꯔꯕꯣ
ꯃꯆꯥꯗꯣ ꯌꯥꯎꯗ꯭ꯔꯁꯨ ꯌꯥꯏꯌ‌ꯦ
ꯌꯥꯎꯗ꯭ꯔꯗꯤ ꯃꯥ ꯑꯗꯨꯗꯤ ꯃꯥ ꯊꯥꯗꯣꯛꯄꯤ ꯊꯥꯗꯣꯛ ꯇꯥꯔꯦ
ꯑꯥ ꯏꯃꯥꯟꯅꯕꯤ ꯑꯃ ꯃꯄꯥꯟꯒꯤ ꯃꯄꯥꯟꯗ ꯆꯥꯛ ꯊꯣꯡꯕꯤꯗꯣ
ꯎꯝ
ꯃꯥꯒꯤꯁꯨ ꯍꯥꯞꯇꯕꯤꯅꯦ
ꯐꯔꯦ ꯐꯔꯦ ꯍꯣꯠꯅꯕ ꯀꯥꯜꯂꯣꯌꯨ
ꯎꯝ ꯍꯣꯔꯦꯟ ꯍꯥꯏ ꯒꯦ ꯏꯃꯥꯟꯅꯕꯤ ꯍꯣꯠꯅꯕ ꯀꯜꯂꯣ ꯑꯉꯥꯡꯕ ꯃꯆꯨꯒꯤ ꯅꯥꯀꯣꯡ ꯇꯥꯟꯅꯕꯤ ꯄꯥꯏꯕꯤ ꯍꯥꯏꯌꯦꯗ ꯍꯥꯏꯒꯦ
ꯍꯣꯏ ꯃꯥ ꯌꯥꯝꯅ ꯀꯟꯅ ꯍꯣꯠꯅꯗꯧ ꯃꯥꯜꯂꯦ ꯑꯉꯥꯡꯕꯗꯨꯒ
ꯎꯝ ꯑꯉꯥꯡꯕꯁꯤꯗ ꯃꯥ ꯑꯉꯥꯡꯕ ꯃꯆꯨꯒꯤ ꯁꯥꯟꯅꯔꯣꯏꯒꯤ ꯊꯕꯛ ꯑꯃꯥ ꯀꯟꯅ ꯁꯥꯟꯅꯔꯤ
ꯎꯝ ꯁꯥꯟꯅꯖꯔꯅꯤ ꯅꯨꯡꯉꯥꯏ ꯍꯥꯏꯕ꯭ꯔꯣ
ꯎꯝ ꯃꯥ ꯍꯧꯖꯤꯛ ꯀꯟꯅ ꯁꯥꯟꯅꯔꯤꯌꯦ ꯑꯇꯣꯞꯄ ꯁꯨꯝ ꯁꯥꯟꯅ ꯈꯣꯠꯅꯕꯩ ꯂꯝꯗ ꯃꯥ ꯍꯧꯖꯤꯛ ꯁꯥꯟꯅꯔꯤ ꯑꯉꯥꯡ ꯃꯆꯨꯒꯤꯗꯨꯗ
ꯃꯥ ꯀꯟꯅ ꯌꯦꯡꯊꯣꯛꯏꯔꯣ
ꯎꯝ
ꯌꯦꯡꯊꯣꯛꯑꯁꯅꯨ ꯌꯦꯡꯊꯣꯛꯑꯁꯅꯨ
ꯃꯥ ꯍꯧꯖꯤꯛ ꯑꯩꯅ ꯆꯤꯡꯉꯟꯗꯣꯏꯅꯦ
ꯀꯔꯤ ꯆꯤꯡꯉꯟꯗꯨꯏꯕ
ꯑꯥ ꯑꯩꯈꯣꯏꯒꯤ ꯑꯗꯨꯝ ꯑꯩꯈꯣꯏꯅ ꯁꯤꯖꯤꯟꯅꯕ ꯄꯣꯠꯇꯣ ꯑꯁꯪꯕ ꯃꯆꯨꯒꯤ
ꯆꯤꯡꯍꯜꯂꯣ ꯆꯦꯡꯉꯜꯂꯨ
ꯎꯝ ꯃꯥꯒꯤꯁꯦ ꯍꯥꯟꯅꯒꯤꯗꯨꯗ ꯇꯧꯕꯅ ꯐꯗꯣꯏꯔ ꯀ‌ꯣꯟꯅꯒꯤꯁꯤꯗ ꯇꯧꯕꯅ ꯐꯗꯣꯏꯔ
ꯀꯣꯟꯅꯒꯤꯗꯅ ꯐꯠꯇ꯭ꯔꯣ ꯍꯥꯏꯗꯤ ꯑꯗꯨꯅꯗꯤ ꯂꯥꯛꯇꯣꯏꯕ ꯊꯕꯛꯇꯣ
ꯎꯝ ꯀꯣꯟꯅꯒꯤꯗ ꯍꯥꯞꯄꯜ ꯑꯥ ꯍꯥꯏꯔꯒꯦꯀꯣ
ꯍꯥꯏꯖꯜꯂꯣ
ꯎꯝ ꯑꯃꯗꯨꯗ ꯊꯨꯗꯣꯏꯖꯥꯠꯂ ꯍꯥꯏꯗꯤ
ꯑꯃꯗꯨꯅꯕꯨꯗꯤ ꯊꯨꯕꯅꯦ ꯑꯗꯣ